ꯑꯃꯗꯨꯗ ꯌꯥꯔꯕꯣ
ꯑꯃꯗꯨꯗ ꯌꯥꯗꯦ
ꯀꯔꯤꯔ ꯈꯪꯗꯦꯅꯦ
ꯑꯁꯤ ꯅꯪꯒꯤ ꯁꯤꯁꯦ ꯑꯩ ꯕꯥꯏ ꯍꯥꯠ ꯇꯧꯒꯗꯧꯔꯦ
ꯇꯧꯕꯤꯌꯣ ꯇꯧꯕꯤꯌꯣ
ꯇꯧꯒꯗꯧꯔꯦ ꯑꯗꯨꯝ ꯅꯝꯃꯒ ꯂꯩꯕꯒꯤ
ꯀꯣꯄꯤ ꯕꯦꯁ ꯇꯧꯗꯕ꯭ꯔꯣ ꯅꯪ ꯅꯃ ꯀꯩꯅꯣꯃ ꯊꯥꯔꯒ ꯀꯩꯅꯣꯃ ꯈꯗꯣꯛꯔꯒ ꯅꯪ ꯅꯝꯕ꯭ꯔꯣ
ꯅꯝꯃꯦ ꯑꯗꯨꯒꯤ ꯍꯧꯖꯤꯛ ꯚꯦꯌꯥꯔ ꯇꯧꯈ꯭ꯔꯦ
ꯀꯣꯕꯤ ꯄꯁ ꯎꯝ ꯀꯣꯕꯤ ꯄꯦꯁ ꯇꯧꯑꯣꯗ ꯋꯥꯅꯤꯉꯥꯏꯅꯤ
ꯅꯝꯅꯤꯡꯗꯕꯒꯤꯅꯦ ꯍꯧꯖꯤꯛꯇꯤ ꯅꯝꯕꯔꯗꯨ ꯐꯥꯔꯗꯤ ꯀꯔꯤ ꯀꯣꯄꯤ ꯄꯦꯁ ꯇꯧꯒꯦꯔꯛꯑꯣ
ꯍꯣꯏꯇꯥ ꯍꯣꯏ ꯏꯇꯥ ꯁꯣꯏꯗ꯭ꯔꯦ ꯑꯪ ꯁꯣꯏꯗ꯭ꯔꯦꯅꯪ ꯀꯩꯅꯃ ꯎꯝ ꯍꯥꯏꯔ ꯑꯣꯏꯒꯦꯗ
ꯍꯥꯏꯌꯦꯗ
ꯎ ꯍꯔ ꯑꯣꯏꯒꯦ
ꯅꯃꯜꯗꯣ ꯑꯗꯨꯝ ꯅꯝꯃꯜꯂꯁꯨ ꯚꯥꯏꯍꯠ ꯑꯣꯏꯌꯦꯦꯗꯅ ꯑꯗꯨꯅꯦ ꯅꯪ ꯀꯔꯤ ꯈꯟꯂ ꯉꯥꯡꯕ꯭ꯔꯥ
ꯉꯥ ꯐꯥꯕ ꯆꯠꯆꯔꯣꯏꯕꯅꯤ
ꯅꯥꯏꯈꯣ ꯅꯥꯏꯈꯣꯦ ꯅꯠꯇꯦ ꯉꯥꯏꯈꯣ ꯍꯥꯏꯗ ꯉꯏꯈꯣꯦ
ꯎ ꯅꯥꯥꯏꯔꯅꯤꯅꯦ
ꯅꯥꯏꯈꯣ ꯍꯥꯏꯌꯦ ꯑꯩꯗꯣ ꯁꯤ ꯁꯨꯃꯥꯏꯅ ꯅꯥꯏꯈꯣꯒ ꯍꯧꯖꯤꯛ ꯍꯥꯏꯗꯣꯔꯛꯄꯗꯣ ꯑꯁꯤ ꯑꯩꯈꯣꯏꯒꯤ ꯑꯟꯇꯤꯒꯤ ꯃꯆꯥꯅꯨꯄꯥꯗꯣ
ꯎꯝ
ꯑꯗꯣ ꯂꯣꯟ ꯈꯔ ꯑꯃ
ꯑꯆꯥ
ꯑꯗꯨꯝ ꯃꯥꯅ ꯑꯗꯨꯝ ꯉꯥꯏꯈꯣ ꯍꯥꯏꯕꯗꯣ ꯉꯥꯏꯈꯣ ꯑꯗꯨꯝ ꯍꯥꯏꯌꯦꯕ ꯑꯗꯨꯒꯤ ꯍꯧꯖꯤꯛ ꯃꯥ ꯆꯪꯉꯝꯕꯅꯦꯕ
ꯃꯣꯏꯗꯤ ꯀꯩꯅꯣꯃ ꯇꯝꯄꯥꯛꯇꯒꯤ ꯄꯣꯛꯄ ꯅꯠꯇ꯭ꯔꯣ
ꯃꯥꯅꯦ
ꯇꯝꯄꯥꯛꯛꯇꯒꯤ ꯐꯣꯛꯑꯒ ꯀꯃꯥꯏꯅ ꯃꯩꯇꯩꯂꯣꯟ ꯀꯣꯏꯕ
ꯍꯣꯏꯗꯦ
ꯑꯆꯥ
ꯑꯗꯨꯗꯤ ꯅꯥꯏꯈꯣ ꯃꯥꯁꯨ ꯂꯣꯏꯈ꯭ꯔꯦ ꯌꯥꯝ ꯍꯥꯏꯕꯅꯦꯕ
ꯎꯝ
ꯍꯥꯎꯕ꯭ꯔꯣ ꯍꯥꯏꯕꯗꯣ ꯍꯥꯎꯕ꯭ꯔꯣ ꯍꯥꯏꯌꯦ ꯃꯥꯗꯤ ꯍꯥꯎꯕ꯭ꯔꯣ
ꯑꯁ ꯑꯩ ꯌꯥꯗꯦ ꯑꯔꯛꯅꯤꯅ ꯈꯔ ꯆꯥꯎꯈꯠ ꯆꯥꯎꯔꯒ
ꯁꯦꯡꯈ꯭ꯔꯦ ꯑꯃꯨꯛ ꯍꯧꯖꯤꯛꯇꯤ ꯈꯔ ꯈꯔ ꯁꯦꯡꯕ ꯍꯧꯔꯦ ꯅꯍꯥꯟꯗꯤꯀꯣ ꯌꯥꯝ ꯈꯣꯏꯕꯅꯦ ꯍꯥꯎꯕꯣ ꯐꯖꯕꯣ ꯑꯗꯨꯝ ꯍꯥꯏꯕꯅꯦ ꯃꯥꯗꯤ
ꯑ ꯅꯨꯄꯤ ꯅꯦꯅꯦꯒꯨꯝꯕꯀꯣ ꯅꯪꯉꯣꯟꯗ ꯅꯦꯅꯦ ꯀꯧꯕ꯭ꯔꯣ
ꯀꯧꯋꯏ
ꯑꯆꯥ ꯃꯤ ꯃꯆꯥꯗꯤꯅꯦꯅꯦ ꯑꯣꯂ ꯂꯩꯔꯦꯅꯦ
ꯃꯤ ꯌꯥꯝ ꯅꯨꯡꯁꯤꯕꯅꯦ ꯑꯉꯥꯡꯗꯣ ꯃꯥ ꯃꯆꯤꯟꯗꯣ ꯌꯥꯝ ꯌꯥꯡꯒꯀꯣ ꯑꯩꯅ ꯑꯗꯨꯝ ꯁꯥꯎꯔꯁꯨꯀꯣ ꯀꯔꯤ ꯍꯥꯏꯒꯅꯤ ꯑꯩꯅ ꯅꯨꯡꯁꯤꯗ꯭ꯔꯦ ꯆꯠꯈ꯭ꯔꯣ ꯍꯥꯏꯔꯗꯤ ꯅꯨꯡꯁꯤꯌꯣ ꯇꯧꯔꯅꯤꯡꯉꯥꯏ ꯇꯧꯕꯅꯦ ꯑꯩꯉꯣꯟꯗ ꯑꯩꯅ ꯅꯨꯡꯁꯤꯗ ꯆꯠꯂꯣ ꯂꯝ ꯍꯦꯜꯂꯦ ꯍꯥꯏꯔꯒ ꯅꯨꯡꯁꯤꯕꯤꯌꯣ ꯅꯨꯡꯁꯤꯌꯣ ꯅꯨꯡꯁꯤꯌꯣ ꯇꯧꯔꯥꯛꯕꯣ ꯑꯩꯒꯤ ꯈꯣꯡꯗ ꯆꯞꯄꯒ ꯂꯩꯕꯅꯦ ꯃꯥꯗꯤ
ꯑꯆꯥ ꯑꯩ ꯑꯩ ꯅꯨꯄꯤ ꯅꯨꯄꯤ ꯀꯣꯏꯕ ꯀꯥꯟꯗ ꯀꯩꯅꯣꯃ ꯇꯦꯁ ꯇꯗꯧꯕꯅꯤꯅꯦ
ꯀꯔꯤ ꯇꯧꯕꯔꯛꯒꯦ
ꯊꯥ ꯑꯃ ꯉꯝꯗ꯭ꯔꯗꯤ ꯅꯨꯄꯤ ꯀꯣꯏꯅꯤꯡꯗꯦ
ꯆꯂꯣ ꯑꯗ ꯅꯪ ꯅꯪꯦ ꯑꯗꯨꯒ ꯀ ꯃ ꯎꯝ ꯋꯥꯉꯗꯤ ꯑꯗꯨꯅ ꯅꯨꯄꯤ ꯈꯔ ꯀꯩꯅꯣ ꯃꯁꯥ ꯐꯕ ꯖꯤꯝ ꯁꯥꯟꯅꯕ ꯅꯨꯄꯤ ꯀꯧꯔꯣ
ꯈꯔꯍꯈ꯭ꯔꯤꯕ ꯃꯁꯥ ꯐꯕꯗꯣ ꯀꯔꯤꯨꯝ ꯄꯣꯞ ꯄꯣꯞ ꯂꯥꯛꯑꯣ ꯍꯥꯏꯕ ꯅꯠꯇ꯭ꯔꯣ
ꯈꯪꯗꯦ
ꯃꯣꯏ ꯅꯨꯄꯤ ꯈꯔꯗꯤ ꯂꯩꯕꯅꯤꯅꯦ ꯈꯨꯠꯁꯨ ꯈꯣꯡꯁꯨ ꯅꯨꯄꯥ ꯃꯥꯟꯕꯗꯣ
ꯑꯧ ꯑꯗꯨꯒꯨꯝꯕ ꯊꯤꯔꯣꯅ
ꯅꯪꯗꯤ ꯅꯣꯡꯃ ꯅꯠꯇ꯭ꯔꯣ
ꯑꯩꯗꯤ ꯑꯗꯨꯒꯨꯝꯕ ꯃꯥꯟꯗꯦ
ꯃꯥꯡꯗꯦꯕꯗꯤ
ꯑꯣꯏꯗꯦ ꯍꯥꯏꯕ ꯑꯗꯨꯃꯥꯏꯅ ꯑꯩꯒꯤ ꯑꯩꯒꯤ ꯈꯨꯣ ꯈꯨꯨꯠꯇꯣ ꯈꯨꯣ ꯈꯨꯨꯠ ꯑꯇ ꯅꯨꯄꯤꯒꯤ ꯅꯨꯄꯥꯒꯤꯁꯨ ꯃꯥꯟ ꯃꯥꯟꯗꯦ ꯅꯨꯄꯥ ꯅꯨꯄꯤꯅꯦ ꯌꯥꯝ ꯄꯤꯛꯑꯒ ꯌꯥꯝꯗꯦ
ꯑꯗꯨꯗꯤ ꯈꯣꯡ ꯈꯣꯡꯗ ꯆꯝ ꯊꯣꯛꯣꯛꯇ꯭ꯔꯦ ꯁꯦꯚꯤꯡ ꯇꯧꯗ꯭ꯔꯦ
ꯎꯝ ꯈꯔ ꯈꯔꯗꯤꯤ ꯂꯩ ꯑꯗꯨ ꯃꯩꯗꯤ ꯌꯥꯝ ꯊꯣꯛꯇꯦ ꯂꯩꯇꯦ
ꯁꯦꯚꯤꯡꯒꯨꯝꯕ ꯇꯧꯗꯦ
ꯇꯧꯋꯦ
ꯑꯗꯨꯗꯤ ꯂꯩꯅꯥ
ꯑꯗꯨ ꯈꯤꯇꯪ ꯌꯥꯎꯕꯗꯣ ꯇꯟꯕꯒꯤꯅꯤꯅꯦ ꯑꯗꯨ ꯑꯩꯒꯤ ꯈꯨꯠꯀꯨꯝꯕꯗꯗꯤ ꯌꯥꯝ ꯂꯩꯇꯦ ꯑꯗꯨ ꯈꯔ ꯈꯔꯗꯤ ꯍꯥꯏꯗꯤ ꯃꯤ ꯊꯅꯤꯅ ꯅꯨꯄꯤ ꯑꯗꯨ ꯈꯔ ꯌꯥꯎꯕꯗꯣ ꯑꯗꯨ ꯑꯗꯨꯝ ꯈꯔ ꯈꯔ ꯌꯥꯎꯋꯦ
ꯀꯔꯝꯕ ꯁꯩꯒ ꯁꯩꯒꯛ ꯍꯥꯏꯕ ꯅꯠꯇ꯭ꯔꯣ ꯁꯩꯒꯛꯇ ꯁꯝꯍꯧꯕ꯭ꯔꯣ
ꯍꯥꯎꯗ ꯍꯦꯒꯗꯤ
ꯅꯨꯄꯤꯁꯤꯡꯁꯦ ꯑꯌꯥꯝꯕ ꯁꯝꯍꯧꯗꯧ ꯃꯥꯜꯂꯦ ꯅꯨꯄꯥ ꯑꯩꯈꯣꯏꯗꯤ ꯂꯝꯍꯧꯕꯅꯦꯅꯦ
ꯈꯥꯎꯗꯅꯤ ꯀꯔꯤ ꯑꯁꯤꯒꯨꯝꯕꯁꯨ ꯍꯪꯉꯤꯅꯦ ꯅꯪ ꯆꯩ ꯆꯥꯒꯦꯔ
ꯑꯗꯣ ꯅꯨꯄꯤ ꯁꯝ ꯑꯩ ꯀꯩꯅꯣ ꯑꯩꯅ ꯁꯤ ꯍꯥꯡꯕꯗꯤ ꯏꯁꯝ ꯁꯝꯅ ꯍꯥꯡ
ꯈꯪ ꯃꯅꯦ ꯈꯪꯉꯦ ꯇꯥꯏꯖ ꯐꯩ ꯇꯅꯤ
ꯅꯪꯒꯤ ꯇꯨꯄꯤ ꯑꯃꯗꯗꯤ ꯈꯜꯂꯛꯀꯅꯨꯗ
ꯐꯔꯤ
ꯅꯪꯗꯤ ꯒꯦꯟ ꯇꯥꯔꯣꯏꯅꯦ ꯑꯃꯨꯛꯀ ꯍꯥꯏꯔꯒꯦꯅꯦ ꯁꯝ ꯄꯤ ꯍꯥꯏꯕꯅꯤꯗ ꯁꯤ ꯃꯃꯥꯡꯗ ꯍꯥꯏꯕꯗꯨ ꯀꯣ ꯇꯥꯎ ꯑꯩ ꯍꯥꯏꯔꯒꯦ
ꯍꯥꯏꯅꯗꯨꯣ
ꯑꯗꯨ ꯍꯥꯏꯔꯅꯤ ꯑꯩ ꯍꯥꯏꯔꯅꯤ ꯌꯥꯔꯕꯣ
ꯍꯥꯏꯔꯅꯨ ꯌꯥꯔꯦ
ꯍꯥꯏꯔꯔꯣꯏ ꯍꯥꯏꯗ꯭ꯔꯁꯨ ꯌꯥꯔꯕꯣ
ꯍꯥꯏꯔꯅꯨ ꯃꯇꯝ ꯌꯥꯝ ꯂꯧꯋꯦ ꯅꯪ ꯍꯥꯏꯔꯒꯦ ꯍꯥꯏꯔꯒꯦ ꯃꯤꯅꯤꯠ ꯑꯃ ꯆꯠꯈ꯭ꯔꯦ
ꯑꯗꯨ ꯑꯣꯏꯔꯗꯤ ꯑꯩ ꯑꯗꯨꯝ ꯍꯥꯏꯔꯔꯣꯏꯒꯦ ꯅꯠꯇ꯭ꯔꯒ ꯍꯥꯏꯌꯔꯥ
ꯍꯥꯏꯔꯅꯨ ꯌꯥꯔꯦ ꯇꯥꯅꯤꯡꯗ꯭ꯔꯦ ꯃꯇꯝ ꯍꯦꯜꯂꯦ ꯍꯥꯏꯒꯅꯨ ꯃꯇꯝ ꯌꯧꯗ꯭ꯔꯦ
ꯁꯣꯏꯗ꯭ꯔꯦ
ꯅꯪꯒꯤ ꯃꯇꯝ ꯃꯥꯡꯉꯦ ꯑꯩꯒꯤ ꯃꯇꯝ ꯃꯥꯡꯉꯦ ꯍꯣꯏ ꯑꯗꯨ ꯑꯗꯨꯃꯥꯏꯅ ꯇꯧꯔ ꯂꯣꯏꯈ꯭ꯔꯣ
ꯎꯝ ꯑ ꯐꯪꯉꯤ ꯇꯧꯅꯦꯕ ꯉꯁꯥꯏꯗꯣ ꯑꯩꯅ ꯍꯥꯏꯕꯗꯣ ꯍꯥꯏꯔꯒꯦ
ꯀꯔꯤꯅꯣ
ꯌꯥꯔꯔꯕꯣ
ꯀꯔꯤ ꯍꯥꯏꯒꯦ ꯍꯥꯏꯕ꯭ꯔꯣ
ꯑꯗꯣ ꯍꯥꯏꯔꯒꯦ ꯅꯪ ꯌꯥꯔꯕꯕꯅꯤ ꯉꯁꯥꯏ ꯅꯪ ꯌꯥꯗꯦ ꯍꯥꯏꯕꯒꯤꯦ
ꯈꯥꯏꯔꯅꯨ ꯌꯥꯔꯦꯗ ꯆꯥꯏꯔꯤ ꯑꯗꯨꯝ ꯃꯇꯝ ꯃꯥꯡꯍꯜꯂꯒꯅꯤ
ꯍꯥꯏꯔꯒꯦ ꯌꯥꯏꯌꯦꯅ ꯍꯥꯏ ꯑꯩ ꯑꯗꯨꯝ ꯍꯥꯏꯒꯅꯤ ꯅꯪ ꯀꯩꯅꯣ ꯈꯪꯗꯦꯅꯦ ꯅꯪꯁꯨ
ꯌꯥꯗ ꯔꯦ ꯌꯥꯗ ꯔꯦ ꯇꯣ
ꯌꯥꯗꯔ ꯁ ꯍꯥꯏꯔꯅꯤ
ꯌꯥꯔ ꯅꯣꯣꯏꯇꯥꯅꯤꯗ꯭ꯔꯦ
ꯇꯥꯅꯤꯡꯗꯅꯁꯨ ꯍꯥꯏꯒꯅꯤ ꯍꯧꯖꯤꯛꯇꯤ
ꯇꯂꯦ
ꯇꯂꯁꯨ ꯍꯥꯏꯒꯅꯤ
ꯌꯥꯔꯦ ꯍꯥꯏ ꯀꯅ
ꯔꯁꯤ ꯂꯁꯕꯗꯗ
ꯑꯩ ꯇꯥꯅꯤꯡꯗꯦꯕ ꯂꯁꯟꯗꯁꯨ ꯌꯥꯗ
ꯑꯗꯨꯅꯤꯅꯦ ꯑꯃꯨꯀ ꯑꯗꯨꯗꯤ ꯍꯥꯏꯔꯒꯦ
ꯍꯥꯏꯥꯏꯗꯅꯣ
ꯑꯗꯨꯗꯤ ꯑꯩꯕꯨ ꯀꯨꯏ ꯍꯥꯏꯋꯕ꯭ꯔꯣ
ꯍꯥꯏꯔꯣ ꯍꯥꯏꯔꯣ ꯌꯥꯝꯅꯀꯣ ꯏꯄꯥ ꯌꯥꯝ ꯁꯥꯏꯑꯦ
ꯍꯣꯏ ꯍꯥꯏꯔꯒꯦꯀꯣ
ꯍꯥꯏꯔꯒꯦ ꯀꯣ ꯍꯥꯏꯔꯒ ꯍꯣꯏ ꯍꯣꯏ ꯍꯣꯏ
ꯑꯗꯨꯅꯦꯕ ꯑꯩꯅ ꯄꯥꯝꯕꯁꯦ ꯍꯥꯏꯔꯒꯦꯀꯣ ꯌꯥꯕ꯭ꯔꯣ
ꯍꯣꯏ
ꯃꯤ ꯌꯥꯝ ꯐꯩꯅꯦ ꯑ ꯄꯅ ꯁꯝ ꯎꯝ ꯍꯛꯆꯥꯡ ꯕꯣꯗꯤ ꯈꯣꯡ ꯈꯨꯠꯇ ꯌꯥꯝ ꯍꯧꯕꯗꯣ
ꯑꯥ
ꯅꯨꯄꯤꯁꯦ ꯍꯧꯖꯤꯛ ꯅꯨꯄꯥꯒꯤ ꯍꯣꯔꯃꯣꯟ ꯃꯥꯜꯂꯗꯅ ꯑꯗꯨ ꯌꯥꯝꯕꯒꯤꯅꯤ ꯍꯥꯏꯕꯅꯦꯕ ꯑꯗꯨ ꯌꯥꯝꯃꯗꯤ ꯅꯨꯄꯤꯁ ꯑꯉꯥꯡ ꯄꯛ ꯐꯪꯗꯤꯦ ꯍꯥꯏꯌꯦꯕ
ꯑꯣ
ꯑꯗꯨꯒꯤꯅꯤꯗ ꯏꯁꯝ ꯁꯝꯅ ꯍꯥꯏꯕꯅꯤꯗꯪ ꯁ꯭ꯋꯥꯏꯒꯤ ꯍꯥꯏꯒꯦ ꯍꯥꯏꯈꯔꯦ ꯅꯪ ꯌꯥꯔꯕꯒꯤ
ꯅꯪꯅ ꯍꯥꯏꯒꯦ ꯍꯥꯏꯔꯒ ꯁꯨꯡꯍꯥꯏ ꯍꯥꯏꯗꯕꯒꯤꯅꯤꯅꯦ ꯑꯩꯅ ꯍꯥꯏꯔꯅꯨ ꯍꯥꯏꯔꯅꯨ ꯍꯥꯏꯕꯗꯣ
ꯏꯁ ꯑꯩꯕꯨ ꯇꯥꯏꯅꯦ ꯍꯥꯏꯒꯦ ꯀꯣꯔꯒ ꯑꯩꯣꯏꯁꯨ ꯀꯔꯤꯁꯨ ꯍꯥꯏꯗꯦ ꯉꯁꯥꯏꯁꯨ
ꯎꯝ ꯑꯩꯉꯣꯟꯗꯨꯛ ꯍꯥꯏꯅꯦ
ꯎꯝ ꯌꯥꯏꯅꯦ ꯌꯥꯏꯅꯤꯅꯁꯨꯀꯣ ꯑꯣ ꯅꯪ ꯁꯝꯅ ꯂꯧꯊꯣꯛꯄ ꯀꯥꯟꯗ ꯀꯔꯝꯕ ꯂꯧꯊꯣꯛꯄ꯭ꯔꯣ ꯁꯦꯕꯔꯅꯔꯣ ꯅꯠꯇ꯭ꯔꯒ ꯋꯦꯛꯆꯔꯅꯔꯣ
ꯎꯝ ꯑꯃ ꯂꯩꯕꯅꯦ ꯑꯩꯅ ꯅꯍꯥꯟꯃꯨꯛ ꯂꯩꯕꯗꯣ ꯃꯃꯤꯡꯗꯨꯣ ꯀꯥꯎꯈ꯭ꯔꯦꯅꯦ
ꯃꯆꯥ ꯃꯆꯥꯗꯨ꯭ꯔꯣ
ꯅꯠꯇꯦ ꯍ ꯃꯍꯤ ꯑꯃ ꯂꯩꯕꯅꯦ ꯀ꯭ꯔꯤꯝꯒꯤ ꯦ ꯑꯗꯨ ꯑꯣꯏꯅ ꯁꯤꯖꯤꯟꯅꯩ ꯀ ꯑꯥ ꯃꯃꯤꯡꯗꯣ ꯀꯩꯅꯣꯝ ꯍꯥꯏꯕꯅꯦ ꯌꯥꯈꯦ ꯑꯗ ꯑꯩꯗꯤ ꯄꯥꯛꯅ ꯊꯣꯛꯇꯕꯅ ꯑꯃ ꯌꯨꯁ ꯇꯧꯔꯗꯤ ꯑꯗꯨꯝ ꯌꯥꯔꯦ
ꯃꯥꯒꯤ ꯏꯁꯇꯣꯔꯗꯤ ꯀꯌꯥꯝ ꯀꯨꯏꯅ ꯊꯣꯛꯇꯕ꯭ꯔꯣ
ꯈꯪꯗꯦꯅ ꯑꯩꯗꯤ ꯑꯩ ꯖꯨꯁ ꯇꯧꯗꯕ ꯀꯨꯏꯔꯦꯗ ꯊꯥ ꯑꯃ ꯍꯟꯈ꯭ꯔꯦꯗ ꯑꯅꯤꯃꯨꯛ ꯐꯥꯔꯦꯗ
ꯑꯣ ꯀꯦ ꯅꯥꯗꯕ꯭ꯔꯣ ꯍꯥꯏꯕꯗꯤ ꯎ ꯑꯗꯨ ꯍꯤꯗꯥꯛꯇ ꯇꯥꯏꯕ ꯀꯥꯟꯗ
ꯑꯗꯤ ꯐꯥꯏꯕꯚ ꯃ ꯃꯤꯅꯤꯠꯁ ꯇꯦꯟ ꯃ ꯃꯤꯅꯤꯠꯁ ꯀꯨꯝꯔ ꯊꯝꯃꯒ ꯑꯗꯨꯝ ꯍꯥꯏꯗꯤ ꯐꯤ ꯑꯃꯅꯒ ꯑꯗꯨꯝ ꯇꯩꯊꯣꯛꯄꯅꯦꯕ ꯑꯗꯨꯗꯤ ꯂꯣꯏꯅ ꯆꯠꯈ꯭ꯔꯦ
ꯑꯣꯈꯦ
ꯑ
ꯎꯝ
ꯑꯗꯣ ꯄꯔꯐ꯭ꯌꯨꯝꯒꯨꯝꯕ ꯑꯣꯔꯤꯐ ꯂꯦꯡꯕꯤꯗꯤ ꯌꯥꯝ ꯇꯩꯔꯝꯕꯅꯦꯕ ꯍꯥꯟꯅ
ꯑꯣ
ꯑꯗꯣ ꯍꯧꯖꯤꯛꯇꯤ ꯇꯩꯕ ꯌꯥꯗꯔꯦ ꯑꯉꯥꯡ ꯂꯧꯕꯒꯤ ꯑꯉꯥꯡꯗꯣ ꯄꯝꯕꯅꯤꯅꯀꯣ ꯄꯔꯐ꯭ꯌꯨꯝ ꯀꯥꯞꯀꯅꯨ ꯎꯝ ꯄꯥꯔꯐꯤꯌꯨꯝ ꯀꯥꯞꯀꯅꯨ ꯍꯥꯏꯕꯀꯣ ꯑꯩꯗꯣ ꯂꯩꯁꯨ ꯂꯩꯇ꯭ꯔꯦ ꯑꯗꯨꯗ ꯑꯉꯥꯡ ꯈꯔ ꯆꯥꯎ ꯌꯥꯥꯎꯔꯦ ꯍꯥꯏꯔꯒꯗꯤ ꯄꯥꯝꯃꯦꯕ ꯑꯩꯗꯤ ꯄꯔꯐꯤꯌꯨꯝꯗꯣ ꯃꯅꯥ ꯅꯨꯡꯁꯤꯅ ꯁꯤꯕꯗꯣ
ꯐꯠꯇꯕꯅꯤꯗ
ꯑꯍꯟꯕꯁꯨ ꯐꯠꯇꯕꯅꯦ ꯍꯥꯏꯗꯤ ꯀꯩꯅꯣ
ꯄꯔꯐꯤꯌꯨꯝꯗꯁꯨ ꯀꯩꯅꯣ ꯑꯃ ꯌꯥꯎꯕꯅꯦꯕ ꯑꯩꯈꯣꯏ ꯀꯦꯃꯤꯀꯦꯜ ꯑꯃ ꯌꯥꯎꯅꯦꯕ ꯁꯟꯁꯀꯔꯤꯟꯗꯁꯨ ꯌꯥꯎ ꯄꯨꯂꯞ ꯌꯥꯎꯕꯅꯦ ꯀ ꯀꯥꯎꯒꯦ
ꯎ ꯑꯩ ꯑꯔꯁꯂꯝꯒꯤ ꯂ ꯄꯣ ꯁꯟꯗꯣ ꯑꯗꯨ ꯌꯥꯝ ꯄꯥꯝꯃꯦ ꯃꯅꯝꯗꯤ ꯏꯪꯪ
ꯑ ꯃꯔꯛ ꯃꯔꯛ ꯕꯖꯥꯔꯒꯝꯗ ꯊꯦꯡꯅꯕꯅꯤ ꯌꯥꯝ ꯅꯨꯡꯁꯤꯕꯅꯦ ꯑꯗꯨꯗ
ꯎꯝꯅꯨꯡ ꯁꯤ ꯑꯗꯨꯒꯤ ꯑꯩꯗꯣ ꯑꯗꯨ ꯉ ꯇꯥꯏ ꯁꯤꯖꯤꯟꯅꯕꯅꯦꯕ ꯑꯗꯣ ꯍꯧꯖꯤꯛꯇꯤ ꯑ ꯂꯩꯔꯝꯃꯔꯣꯏ ꯏꯆꯦꯈꯣꯏꯅ ꯑꯗꯨꯝ ꯌꯨꯁ ꯇꯧꯈ꯭ꯔꯦ ꯑꯩꯗꯤ ꯇꯧꯕ ꯌꯥꯗ꯭ꯔꯕꯅꯤꯅ ꯑꯩꯅ ꯍꯧꯖꯤꯛ ꯌꯨꯁ ꯇꯧꯕꯗꯤ ꯂꯨꯁꯟꯒꯨꯝꯕ ꯑꯗꯨ ꯈꯛꯇ ꯉꯥꯏꯔꯁ
ꯎꯝ ꯍꯦ ꯑꯩꯁꯨ ꯄꯔꯐꯤꯌꯨꯝ ꯄꯔꯐ꯭ꯌꯨꯝꯗꯤ ꯁꯤꯖꯤꯟꯅꯩꯗ ꯑꯅꯤ ꯁꯤꯖꯤꯟꯅꯩ
ꯎꯝ
ꯑꯣꯔꯤꯁꯒꯤ ꯕꯣꯗꯤ ꯏꯁꯄ꯭ꯔꯦ ꯁꯥꯏꯇ꯭ꯔꯁꯇꯣ ꯈꯪꯕ꯭ꯔꯥ
ꯑ ꯈꯩ ꯈꯩ
ꯁꯥꯏꯇ꯭ꯔꯁꯇꯨꯅ ꯀꯩꯅꯣꯃ ꯁꯝꯃꯔꯗ ꯑꯗꯨꯝ ꯃꯅꯨꯡꯗ ꯕꯣꯗꯤꯗ ꯏꯁꯄ꯭ꯔꯦ ꯇꯧꯅꯤꯡꯉꯥꯏ ꯏꯔꯨꯕ ꯂꯣꯏꯔꯒ ꯀꯣꯏꯊꯣꯛꯄ ꯀꯥꯟꯗ ꯑꯗꯨꯒ ꯅꯣꯔꯃꯦꯜꯗꯅ ꯑꯩꯆ ꯑꯦꯟ ꯑꯦꯝꯒꯤ ꯁꯝꯃꯔ ꯍꯥꯏꯅ ꯂꯩꯕꯗ ꯈꯪꯕ꯭ꯔꯥ ꯁꯝꯃꯔꯒ ꯁꯣ ꯍꯥꯏꯅ
ꯎꯝ
ꯑꯗꯨ ꯁꯤꯖꯤꯟꯅꯩ
ꯍ ꯇ
ꯁꯃꯔꯒ ꯟꯇꯔꯅꯤ ꯭ꯔꯥꯎꯟꯒ ꯭ꯂꯨ
ꯎꯝ ꯎ ꯐꯤꯅꯦ
ꯉꯔꯥꯡ ꯉꯔꯥꯡ ꯀꯩꯅꯣ ꯇꯧꯕꯅꯤꯅꯦ
ꯀꯥꯏ
ꯎꯝ ꯉꯔꯥꯡ ꯅꯊ ꯅꯍꯥꯟꯗꯣ ꯑꯥꯔꯖꯦꯟꯇꯤꯅꯥ ꯐꯨꯠꯕꯣꯜ ꯁꯅꯕ ꯀꯥꯟꯗ ꯃꯤ ꯑꯃ ꯅꯥꯏꯖꯦꯔꯤꯌꯥꯅꯤ ꯑꯩꯈꯣꯏ ꯀꯔꯤꯨꯝ ꯃꯣꯏꯗꯣ ꯃꯥꯏꯕꯤ ꯍꯥꯏꯁꯤꯔꯥ ꯃꯥꯏꯕ ꯍꯥꯏꯁꯤꯔꯥ ꯃꯥꯏꯕ ꯑꯩꯈꯣꯏꯗꯣ ꯃꯥꯏꯕ ꯍꯥꯏꯕ꯭ꯔꯣ ꯃꯥꯏꯕ ꯍꯥꯏꯕ꯭ꯔꯣ ꯈꯪꯗꯦ ꯃꯥꯏꯕ ꯑꯩꯈꯣꯏꯗꯣ ꯃꯤ ꯑꯃꯅ ꯍꯥꯏꯔꯝꯕꯅꯤꯅꯦ ꯑꯥꯔꯖꯦꯟꯇꯤꯅꯥꯗꯒꯤ ꯒꯣꯜ ꯇꯔꯨꯛꯇꯤ ꯍꯦꯟꯅ ꯆꯪꯉꯣ ꯆꯜꯂꯣꯏꯦꯅ
ꯍꯧꯖꯤꯛ ꯉꯁꯤꯅꯥꯕꯗꯨꯒ ꯃꯣꯏꯗ ꯄꯔꯅꯤ ꯍꯥꯏꯔꯒ ꯂꯣꯏꯈ꯭ꯔꯦ ꯃꯥꯅꯁꯨ ꯄꯣꯔꯆꯨꯒꯜ ꯉꯝꯅꯤ ꯍꯥꯏꯔꯝꯃꯅꯤ ꯑꯗꯨꯝ ꯂꯣꯏꯈ꯭ꯔꯦ ꯃꯥꯒꯤꯁꯨ
ꯎꯝ
ꯁꯉ ꯉ ꯃꯣꯏ
ꯈꯟꯗ꯭ꯔ
ꯀꯔꯤ ꯈꯪꯅꯕ
ꯍꯧꯖꯤꯛ ꯑꯁꯤ ꯆꯍꯤꯗꯨ ꯁꯥꯟꯅꯔꯗꯤ ꯎ ꯃꯊꯪ ꯆꯍꯤ ꯃꯔꯤ ꯃꯇꯨꯡꯗ ꯑꯃꯨꯛ ꯁꯥꯟꯔ ꯒꯅꯤꯅꯦꯀꯣ
ꯍꯣꯏ ꯑꯗꯨꯝ ꯃꯇꯝꯗꯨꯗꯤ ꯏꯕꯥꯅꯤꯁꯨ ꯑꯉꯥꯡ ꯑꯅꯤꯗꯤ ꯂꯩꯔꯅꯤꯗ
ꯌꯦ
ꯑꯦꯈꯣꯏꯅ
ꯌꯥ ꯋꯥꯂꯤ ꯆꯍꯤ ꯃꯔꯤ ꯃꯇꯨꯡꯗ ꯑꯩ ꯆꯍꯤ ꯀꯌꯥ ꯁꯨꯒꯅꯤ ꯈꯪꯗꯕ꯭ꯔꯣ ꯀꯌꯥꯔ
ꯀꯨꯟꯊ꯭ꯔꯥ ꯌꯥꯎꯗꯕ ꯑꯃ ꯋꯥꯜꯂꯤ
ꯑꯥ ꯑꯗꯣ ꯀꯨꯟꯊ꯭ꯔꯥꯁꯨ ꯌꯧꯗ ꯌꯨꯝ ꯄꯥꯟꯒꯦꯔꯣ
ꯄꯥꯟꯗ꯭ꯔꯗꯤ ꯅꯨꯄꯤꯗꯤ ꯆꯍꯤ ꯀꯨꯟ ꯃꯉꯥ ꯀꯨꯟ ꯑꯁ ꯀꯥꯏꯩꯅꯣ ꯀꯨꯟ ꯃꯉꯥ ꯌꯥꯎꯔꯗꯤ ꯕꯦꯁ ꯇꯥꯏꯃꯤꯡꯅꯦ ꯑꯗꯨꯝ ꯇꯝꯗ ꯑꯉꯥꯡꯅ ꯐꯖꯕꯅꯦ ꯍꯧꯖꯤꯛ ꯍꯧꯖꯤꯛꯁꯦ ꯁꯦꯝꯃ
ꯑꯩ ꯌꯨꯝ ꯄꯥꯅꯤ ꯌꯥꯝ ꯋꯥꯠꯂꯤ
ꯏꯁꯁ ꯊꯕꯛꯀ ꯁꯨ ꯅꯤꯡꯗ ꯃꯥꯜꯂꯦꯗ ꯅꯪꯁꯦ ꯑꯗꯨꯃꯥꯏꯅ ꯍꯥꯏꯔꯗꯤ ꯀ ꯍꯥꯏꯔꯤꯛꯏꯅꯤ
ꯊꯕꯛ ꯁꯨꯅꯤꯡꯗꯕꯩꯔꯣ ꯑꯁꯤꯕꯣ ꯌꯨꯝ ꯄꯥꯟꯕꯕꯨ ꯍꯥꯏꯗꯤ ꯑꯉꯥꯡ ꯑꯣꯏꯔꯤꯗ